ꯀꯃꯥꯏ ꯀꯃꯥꯏ ꯇꯧꯔꯤꯒꯦ ꯅꯪꯕꯣ
ꯑꯗꯨꯝ ꯄꯨꯡꯂꯩ ꯃꯥꯏꯔꯩꯔꯤꯌꯦ ꯁꯥꯒ ꯁꯥꯕꯅꯤ ꯑꯗꯨꯝ ꯄꯨꯡꯂꯩ ꯃꯥꯏꯔꯩ ꯂꯩ ꯍꯧꯖꯤꯀꯥꯟꯁꯦ ꯏꯌꯥꯝꯕꯗꯤ ꯀꯃꯥꯏ ꯀꯃꯥꯏꯅ ꯂꯩꯔꯤꯒꯦ ꯍꯧꯖꯤꯛꯀꯥꯟꯁꯤꯕꯣ
ꯑꯣꯏꯁꯟꯅꯤꯅ ꯇꯧꯔꯤꯁꯦ ꯄꯣꯂꯩ ꯂꯩꯔꯤꯅꯤ ꯁꯥꯥꯕꯁꯤ ꯈꯥꯡꯅꯕ ꯍꯣꯠꯅꯕꯗ ꯑꯃꯗꯧ ꯁꯦꯟ ꯑꯃꯗꯧ ꯁꯦꯟ ꯀꯥꯎ ꯀꯥꯗ ꯂꯩ
ꯂ ꯌꯥꯗ꯭ꯔꯣꯏ
ꯎꯝ ꯑꯁ ꯈꯪꯗꯦꯗ ꯁꯥꯟꯅꯒ ꯁꯥꯕꯅꯦ ꯍꯥꯏꯁꯨ ꯍꯥꯏꯕꯅꯤꯅꯦ ꯃꯇꯝꯁꯤ ꯀꯟꯅ ꯁꯥꯔꯦꯅ ꯀꯃꯥꯏꯅ ꯇꯧꯕꯅꯣ ꯈꯪꯗꯦꯅꯤ ꯍꯥꯏꯗꯤ ꯁꯀꯠꯂꯛꯄ ꯆꯥꯡ ꯗꯨꯝ ꯍꯦꯟꯒꯠ ꯂꯛꯑꯥ
ꯎꯝ ꯑꯔꯣꯏꯕꯤꯗ ꯁꯥꯔꯦ ꯍꯧꯖꯤꯛꯁꯦ
ꯎꯝ
ꯀꯃꯥꯏꯅ ꯇꯧꯔꯤꯅꯣ ꯈꯪꯗꯦ ꯍꯟꯗꯛꯇꯤ ꯍꯟꯗꯛꯇꯤ ꯆꯍꯤꯁꯤꯅ ꯏꯍꯦꯟ ꯍꯦꯜꯂꯦ ꯁꯥꯕꯁꯦ
ꯎꯝ
ꯑꯗꯨꯕ‌‌ꯣ ꯂꯧꯁꯤꯡꯒꯤ ꯌꯨꯝꯒꯤ ꯂꯧꯁꯤꯡꯒ ꯀꯩꯝꯇ ꯂꯩꯇ꯭ꯔꯕ ꯑꯗꯨꯝꯕ ꯇꯧꯕ ꯈꯣꯠꯄ
ꯂꯩꯌꯦ ꯍꯧꯖꯤꯛꯀꯥꯟꯁꯤꯖꯤ ꯂꯧꯁꯤꯡ ꯈꯔ ꯇꯧꯔꯤ ꯑꯗꯒꯤ ꯍꯧꯈ꯭ꯔꯦ ꯍꯨꯟꯗꯅ ꯈꯣꯠꯇꯅ ꯇꯧꯈ꯭ꯔꯦ ꯏꯃꯥꯌꯣꯟ ꯈꯔ ꯈꯔ ꯆꯣꯡꯉꯠꯂꯦ
ꯑꯗꯣ ꯍꯧꯖꯤꯛ ꯀꯟꯁꯤ ꯆꯥꯡ ꯅꯥꯏꯗꯕꯅꯤꯅ ꯅꯨꯡꯁꯥꯒ ꯁꯥꯕꯅꯤꯅ ꯅꯣꯡ ꯁꯤꯡꯁꯤꯅꯥ ꯆꯥꯡ ꯅꯥꯏ ꯅꯥꯏꯗꯦꯕ ꯑꯗꯨꯁꯨ ꯀꯩ ꯋꯥꯔꯦꯅ ꯑꯩꯈꯣꯏꯁꯤꯅ ꯈꯔ ꯇꯨꯔꯦꯟ ꯈꯣꯡꯕꯥꯟ ꯄꯨꯛ ꯅꯨꯡꯈꯤ ꯈꯔ ꯂꯥꯞꯄꯦꯕ ꯑꯗꯨꯅ ꯍꯥꯏꯗꯤ ꯈꯥꯋꯥꯏ ꯍꯧꯖꯤꯛꯀꯥꯟꯁꯦ ꯏꯁꯤꯡ ꯁꯤꯡꯅ ꯍꯣꯠꯅꯕꯗ
ꯈꯪꯗꯦ ꯍꯧꯖꯤꯛꯀꯟꯁꯦ ꯏꯌꯥꯝꯕꯣꯏꯗꯤ ꯀꯃꯥꯏ ꯀꯃꯥꯏꯅ ꯇꯧꯔꯤꯒꯦ ꯂꯧ ꯁꯤꯡ ꯁꯤꯕꯨ ꯍ ꯏꯌꯥꯝꯕ
ꯍꯂꯣ ꯇꯥꯔꯕꯣ ꯑꯣ ꯍꯧꯖꯤꯛꯀꯥꯟꯁꯤ ꯂꯧꯁꯤꯡꯁꯦ ꯈꯔ ꯈꯔ ꯏꯁꯤꯡ ꯃꯥꯏ ꯁꯤꯡ ꯈꯔ ꯈꯔ ꯆꯥꯏꯅꯕ ꯈꯔ ꯈꯔ ꯍꯧꯅꯔꯦ
ꯎꯝ
ꯑꯗꯣ ꯈꯪꯗꯦꯗ ꯍꯟꯗꯛꯇꯤ ꯏꯁꯤꯡ ꯅꯣꯡ ꯆꯤꯡꯁꯤꯁꯨ ꯄꯨꯔꯥ ꯇꯥꯗꯕꯒ ꯆꯞ ꯃꯥꯟꯅꯩ ꯍꯟꯗꯛꯇꯤ
ꯎꯝ
ꯎꯝ ꯏꯁꯤꯡꯁꯦ ꯄꯨꯔꯥ ꯀꯩꯅꯣꯝꯗ ꯂꯩꯔꯦ ꯍꯧꯖꯤꯛꯀꯥꯟꯗꯤ ꯏꯁꯤꯡ ꯌꯥꯎꯗ꯭ꯔꯗꯤ ꯄꯥꯝꯕꯤꯁꯦ ꯑꯩꯈꯣꯏꯒꯤ ꯍꯤꯡꯉꯨ ꯌꯥꯗꯕꯒ ꯆꯞ ꯃꯥꯟꯅꯔꯦ
ꯎꯝ ꯎꯝ
ꯏꯁꯤꯡꯕꯨ ꯍꯦꯛ ꯌꯥꯎꯗ꯭ꯔꯤꯉꯩꯗꯤ ꯄꯥꯝꯕꯤ ꯍꯦꯛꯇ ꯃꯥꯏ ꯄꯥꯛꯇꯦꯅꯦ ꯏꯅꯥꯎ
ꯎꯝ ꯇꯥꯥꯛꯇ
ꯗꯪꯗꯤꯗ ꯇꯧꯔꯤꯖꯦ ꯏꯁꯤꯡꯕꯨ ꯋꯥꯠꯂꯗꯤ ꯑꯗꯨꯝ ꯍꯥꯏꯗꯤ ꯏꯁꯤꯡꯕꯨ ꯅꯣꯏꯅꯁꯨ ꯋꯥꯠꯇꯅ ꯇꯧꯔꯗꯤ ꯅꯣꯏꯅ ꯄꯥꯝꯕꯤꯖꯤꯖꯨ ꯐ ꯐꯅꯤ ꯑꯗꯒꯤ ꯄꯥꯝꯕꯤꯁꯤ ꯐꯒꯦ ꯍꯥꯏ ꯑꯗꯒꯤ ꯃꯤꯖꯨ ꯆꯞ ꯃꯥꯟꯅꯩ ꯍꯦ ꯏꯁꯤꯡꯖꯤ ꯋꯥꯠ ꯏꯁꯤꯡꯕꯨ ꯂꯩꯇ꯭ꯔꯗꯤ ꯅꯣꯏꯅ ꯋꯥꯅꯕ ꯉꯥꯛꯇꯅꯤꯅꯦ ꯑꯃ ꯇꯧꯔꯦ ꯏꯁꯤꯡ ꯑꯃ ꯇꯧꯔꯦ ꯄꯥꯝꯕꯤ ꯈꯔ ꯏꯁꯤꯡ ꯏꯁꯤꯡ ꯅꯠꯇꯅꯤ ꯇꯧꯔꯦ ꯍꯧꯖꯤꯛꯀꯥꯟꯁꯤ
ꯃꯅꯤ ꯈꯨꯗꯤꯡꯃꯛ ꯏꯁꯤꯡꯗ ꯂꯣꯏ ꯂꯩꯔꯦꯅꯦ
ꯎꯝ
ꯅꯤꯕ ꯀꯩ ꯌꯥꯎꯗ꯭ꯔꯗꯤ ꯂꯩꯕ ꯆꯥꯕ ꯉꯝꯄꯣꯟꯇꯦꯅꯦ ꯏꯅꯥꯎ
ꯃꯥꯅꯤꯅꯦ ꯑꯗꯨꯅꯤꯅꯦ ꯏꯁꯤꯡ ꯌꯥꯎꯗ꯭ꯔꯗꯤ ꯌꯥꯔꯔꯣꯏ ꯑꯗꯨꯕꯨ ꯏꯁꯤꯡꯖꯦ ꯀꯃꯥꯏ ꯐꯪ ꯀꯃꯥꯏꯅ ꯇꯧꯁꯤꯒꯦ ꯍꯥꯏꯔꯕꯗꯨꯗ ꯍꯥꯏꯗꯤ ꯎ ꯋꯥꯖꯦ ꯀꯛꯊꯠꯄꯖꯦ ꯀꯥ ꯈꯔ ꯍꯟꯕ ꯅꯠꯇ꯭ꯔꯗꯤ ꯑꯗꯨꯨꯝ ꯆꯥꯡ ꯅꯥꯏꯅ ꯆꯨꯔꯝꯕ ꯅꯣꯡ ꯀꯥꯗꯣ ꯍꯥꯟꯅ ꯊꯥꯏꯅ ꯊꯥꯏꯅ ꯆꯨꯔꯝꯕ ꯅꯣꯡꯗꯨꯒ ꯍꯥꯏꯖꯤꯛ ꯍꯥꯏꯔꯗꯤ ꯌꯥꯝ ꯈꯦꯠꯅꯔꯦꯕ ꯌꯥꯝꯅ ꯁꯥꯒꯠꯄꯒꯤ ꯆꯥꯡ ꯖꯨ ꯐꯖꯅ ꯍꯦꯜꯂꯦ ꯈꯪꯗꯦꯗ ꯎ ꯋꯥꯖꯤ ꯀꯛꯄꯅ ꯃꯔꯝ ꯑꯣꯏꯔꯒ ꯑꯁꯤꯅꯁꯨ ꯑꯣꯏꯗꯣꯏꯗ꯭ꯔꯥ ꯀꯃꯥꯏ ꯇꯧꯔꯤꯅꯣ ꯈꯪꯗꯦ
ꯃꯥꯅꯦ ꯎ ꯋꯥꯖꯨ ꯀꯛꯄꯗꯤ ꯑꯗꯨꯝ ꯂꯦꯞꯇꯦ ꯑꯗꯨꯒ ꯊꯥꯕꯁꯤꯅ ꯏꯋꯥꯠ ꯋꯥꯠꯁꯤꯜꯂꯦ
ꯎꯝ
ꯗꯤ ꯅꯣꯡꯃ ꯀꯥꯡꯗꯦ ꯌꯥꯟꯕ ꯑꯩꯈꯣꯏꯒꯤ ꯊꯥꯕꯒꯤ ꯃꯁꯤꯡꯁꯤꯅ ꯁꯨꯝ ꯋꯥꯠꯁꯤꯜꯂꯛꯑꯃꯤꯅ ꯊꯥꯕ ꯆꯥꯡꯖꯨ ꯍꯦꯟꯀꯠꯂꯛꯑꯦ ꯅꯣꯡꯖꯨ ꯅꯨꯡ ꯅꯨꯡꯁꯥꯖꯨ ꯑꯩꯈꯣꯏꯒꯤ ꯈꯜ ꯀꯥꯏꯔꯛꯄ ꯍꯥꯏꯗꯣ ꯑꯣꯏꯔꯦꯕ ꯍꯧꯖꯤꯛꯁꯦ
ꯎꯝ
ꯀꯔꯝꯕ ꯑꯣꯏꯅ ꯊꯥꯅꯕ ꯑꯣꯏꯅ ꯇꯧꯔꯤꯒꯦ ꯅꯣꯏꯒꯤꯁꯦ
ꯑꯁ ꯍꯧꯖꯤ ꯍꯧꯖꯤꯛꯀꯥꯟꯖꯤ ꯑꯗꯨꯝ ꯑꯅꯧ ꯑꯅꯧꯕ ꯊꯣꯛꯄꯖꯤ ꯗꯨꯝ ꯇꯧꯔꯤ ꯍꯧꯖꯤꯛ ꯍꯥꯏꯗꯤ ꯌꯥꯝ ꯑꯩꯗꯤ ꯑꯩꯈꯣꯏ ꯏꯃꯥꯍꯣꯏ ꯕꯕꯥꯍꯣꯏꯅ ꯑꯗꯨꯝ ꯇꯧꯕꯅꯤꯅ ꯃꯣꯏ ꯑꯗꯨꯝ ꯑꯩꯗꯤ ꯑꯗꯨꯝ ꯃꯔꯛ ꯃꯔꯛꯇ ꯌꯥꯎꯋꯦꯕ ꯍꯟꯗꯛꯁꯦ ꯐꯧꯖꯤ ꯈꯪꯗꯦ ꯃꯣꯏꯒꯤ ꯊꯥꯗꯣꯏꯖꯦ ꯈꯔꯗꯤ ꯊꯨꯟꯒ꯭ꯔꯦ ꯊꯣꯏꯕꯤ ꯐꯧ ꯍꯥꯏꯕꯒꯩꯅ ꯑꯗꯨ ꯈꯔꯗꯤ ꯍꯨꯟꯈ꯭ꯔꯦ ꯑꯗꯨ ꯑꯇꯣꯞꯄ ꯈꯔ ꯐꯩꯗꯣꯝ ꯈꯔ ꯋꯥꯁꯤꯅ ꯀꯔꯤ ꯐꯧ ꯍꯨꯟꯗꯣꯏꯕ ꯈꯪꯗꯦ ꯍꯦꯒꯥꯟꯖꯤ ꯑꯩꯁ ꯈꯪꯗꯦꯗ ꯇꯧꯔꯤꯖꯦ ꯋꯥꯔꯦꯗ ꯍꯧꯖꯤꯛ ꯀꯥꯟꯗꯤ ꯅꯨꯡꯁꯤꯠꯁꯤꯡ ꯍꯦꯛ ꯋꯥꯠꯄꯖꯤꯗ ꯍꯦꯛ ꯋꯥꯕ
ꯇꯥꯕ ꯉꯝꯗꯕ
ꯑꯃꯥꯡ ꯃꯥꯡꯗꯦ ꯀꯌꯥꯗꯤ ꯅꯨꯡꯉꯥꯏꯒ꯭ꯔꯦ ꯅꯣꯡꯁꯤꯡ ꯆꯥꯡ ꯅꯥꯏ ꯆꯨꯕꯅꯤꯅ ꯑꯋꯥꯕ ꯑꯝꯇꯣ ꯂꯩꯇꯦ ꯃꯃꯥꯡꯗꯗꯤ ꯍꯧꯖꯤꯛꯇꯤ ꯏꯁꯤꯡ ꯆꯤꯡꯕꯒꯤ ꯈꯣꯠꯄꯒꯤ ꯑꯃꯨꯛ ꯑꯗꯨꯝ ꯇꯧ ꯂꯩꯔꯅꯤ ꯏꯌꯥꯝꯕ
ꯑꯗꯨꯅꯤꯅꯍꯦ ꯇꯧꯔꯤꯖꯦ ꯑꯩꯈꯣꯏꯁꯨ ꯅꯍꯥꯋꯥꯏꯗꯤ ꯐꯧ ꯑꯍꯥꯎꯕ ꯑꯍꯥꯎꯕ ꯆꯦꯡ ꯑꯍꯥꯎꯕ ꯑꯣꯏꯅ ꯇꯧꯁꯦꯅ ꯇꯧꯅꯔꯝꯅꯤ ꯍꯧꯖꯤꯛꯇꯤ ꯂꯧꯗꯤꯅꯣ ꯑꯍꯥꯎꯕꯗꯅ ꯌꯥꯝ ꯊꯣꯛꯄ ꯊꯣꯛꯇꯕ ꯐꯧꯊꯣꯛ ꯂꯩꯕ ꯐꯧ ꯑꯣꯏꯅ ꯊꯥꯔꯖꯦꯅ ꯑꯗꯨꯃꯥꯏꯅ ꯑꯣꯏꯅ ꯈꯟꯅꯔꯦ
ꯎꯝ
ꯐꯧ ꯐꯧꯊꯣꯛ ꯂꯩꯕ ꯐꯧꯒꯨꯝꯕꯗꯣ ꯑꯣꯏꯅ ꯊꯥꯔꯒ ꯑꯩꯈꯣꯏꯒꯤ ꯀꯔꯤ ꯍꯥꯏꯅꯤ ꯍꯦꯛ ꯆꯍꯤ ꯑꯃꯒꯤ ꯆꯥꯕꯖꯨ ꯍꯦꯛ ꯀꯣꯟꯅꯅꯕ ꯃꯑꯣꯡꯗꯀꯣ
ꯎꯝ
ꯑꯗꯨꯃꯥꯏꯅ ꯑꯣꯏꯅ ꯇꯧꯔꯁꯤꯔꯥꯅ ꯑꯣꯏꯅ ꯂꯩꯔꯦ ꯍꯧꯖꯤꯛꯁꯦ
ꯍꯥꯟꯅꯒꯤ ꯍꯥꯏꯅꯩ ꯎꯝ ꯍꯩꯖꯤꯛꯀꯥꯟ ꯊꯥꯏꯅꯒꯤ ꯇꯧꯕꯗꯨꯅꯤ
ꯊꯥꯏꯅ ꯃꯇꯝꯗꯣ ꯑꯣꯏꯗ꯭ꯔꯦ ꯍꯧꯖꯤꯛꯇꯤ
ꯃꯣꯏꯗꯤ ꯍꯩꯖꯤꯛꯗꯤ ꯎꯝ
ꯊꯥꯏꯅꯒꯤ ꯆꯠꯅꯔꯕ ꯍꯥꯏꯗꯤ ꯍꯥꯟꯅꯗꯤ ꯐꯧ ꯊꯣꯛꯑ ꯊꯣꯛꯇ꯭ꯔꯁꯨ ꯀꯩꯁꯨ ꯀꯥ ꯈꯠꯅꯔꯝꯗꯦ ꯍꯧꯖꯤꯛꯇꯤ ꯃꯤ ꯌꯥꯝꯁꯤꯜꯂꯛ ꯃꯤ ꯃꯁꯤꯡ ꯌꯥꯝꯈꯠꯂꯛꯄꯅꯤꯅ ꯑꯗꯨꯝ ꯍꯧꯖꯤꯛ ꯌꯥꯝ ꯌꯥꯝ ꯄꯨꯊꯣꯛꯄꯁꯤ ꯗꯔꯀꯥꯔ ꯇꯥꯔꯦꯗꯅ ꯍ ꯄꯧꯒꯤ ꯄꯨꯊꯣꯛꯀꯦ ꯍꯥꯏꯇꯥꯔꯒꯖꯨ ꯏꯁꯤꯡꯁꯤ ꯑꯗꯨꯝ ꯋꯥꯠꯂꯗꯤ ꯌꯥꯗꯦꯅꯦ ꯍꯥꯏꯗꯤ ꯗꯥꯔꯖꯦ ꯍꯥꯏꯗꯤ ꯏꯁꯤꯡꯖꯦ ꯐꯧ ꯋꯥꯠꯂ ꯏꯁꯤꯡ ꯍꯦꯛ ꯋꯥꯠꯂꯒꯅꯦ ꯍꯦꯛ ꯐꯧꯖꯦ ꯐꯖꯅ ꯍꯦꯛ ꯄꯥꯟꯗꯕ ꯅꯥꯄꯤ ꯁꯤꯡꯕꯤꯅ ꯍꯦꯛ ꯈꯔ ꯌꯥꯝ ꯍꯦꯛ ꯍꯧꯕ ꯌꯥꯝꯅ ꯇꯧꯋꯦ ꯑꯗꯨꯃꯥꯏꯅ ꯈꯪꯗꯦ ꯏꯁꯤꯡꯖꯤꯖꯨ ꯋꯥꯠ ꯃꯣꯏꯁꯨ ꯏꯁꯤꯡꯁꯨ ꯋꯥꯠ ꯄ ꯌꯥꯗꯦꯗꯣ ꯑꯅꯦ ꯇꯧꯔꯤꯁꯤ
ꯗꯨꯅꯤꯅꯦ ꯍꯦ ꯁꯤꯃꯥꯟꯅꯗꯦ ꯃꯣꯢꯖꯨ ꯍꯦꯛ ꯆꯥꯎꯖꯟ ꯍꯦꯛ ꯊꯤꯕ ꯍꯥꯏꯒꯗ꯭ꯔꯥ ꯐꯧ ꯐꯪꯉꯦ ꯍꯦꯛ ꯐꯖꯅ ꯂꯣꯛꯄ ꯈꯣꯠꯄ ꯍꯥꯏꯗꯤ ꯍꯦꯛ ꯑꯣꯏꯗꯦ ꯄꯥꯝꯕꯤꯕꯨ ꯑꯣꯏꯒꯦꯔꯥ ꯃꯤꯕꯨ ꯑꯣꯏꯒꯦꯔꯥ ꯑꯦꯅꯤ ꯖꯤꯕ ꯈꯨꯗꯤꯡꯃꯛ ꯏꯁꯤꯡ ꯍꯥꯏꯕ ꯏꯁꯤꯡꯁꯦ ꯌꯥꯎꯗ꯭ꯔꯒꯗꯤ ꯍꯤꯡꯕꯖꯦ ꯍꯦꯛꯇ ꯋꯥꯏꯅꯦ
ꯎꯝ ꯍꯪꯗꯦ
ꯅꯣꯏꯔꯣꯝꯒꯤꯗꯤ ꯀꯩꯁꯨ ꯍꯧꯖꯤꯛ ꯏꯁꯤꯡ ꯃꯥꯏꯁꯤꯡ ꯏꯁꯤꯡꯗꯣ ꯀꯩꯁꯨ ꯍꯥꯏꯗꯤ ꯂꯧ ꯅꯨꯡꯒꯤ ꯍꯥꯏꯗꯤ ꯂꯧꯕꯨꯛꯇ ꯑꯩꯈꯣꯏꯒꯤ ꯏꯁꯤꯡ ꯃꯥꯏꯁꯤꯡ ꯀꯃꯥꯏ ꯀꯃꯥꯏꯅ ꯇꯧꯔꯤꯒꯦ ꯍꯥꯏꯗꯤ ꯀꯦꯅꯦꯟ ꯅꯨꯡꯂꯦꯟ ꯐꯖꯅ ꯂꯩꯕꯅ
ꯀꯦꯅꯦꯟꯖꯦ ꯈꯔ ꯑꯗꯨꯝ ꯂꯥꯞꯄꯦ ꯇꯨꯔꯦꯟꯁꯨ ꯑꯗꯨꯝ ꯂꯥꯞꯄꯤ ꯑꯗꯣ ꯑꯗꯨꯅ ꯍꯥꯏꯐꯦꯠ ꯅꯍ ꯃꯣꯏꯒꯤ ꯎꯝ ꯏꯁꯤꯡ ꯆꯤꯡꯅꯕ ꯃꯦꯆꯤꯟꯗꯣ ꯈꯔ ꯑꯗꯨꯃꯗꯤ ꯂꯩꯍꯧꯔꯦ ꯍꯟꯗꯛ ꯃꯇꯥꯡ ꯃꯃꯥꯡꯗ ꯎꯟ ꯎꯟꯈꯤꯕ ꯈꯣꯠꯈꯤ ꯍꯥꯏꯗꯤ ꯐꯣꯟ ꯍꯧ ꯌꯣꯟꯒꯤꯕ ꯈꯣꯠꯈꯤꯕ ꯇꯥꯏꯌꯦ ꯈꯣꯏꯒꯤ ꯍꯧꯖꯤꯛ ꯇꯧꯔꯒ ꯃꯦꯆꯤꯟꯗꯨꯕꯨꯗꯤ ꯂꯩꯍꯧꯔꯦ ꯍꯥꯏꯗꯤ ꯏꯁꯤꯡ ꯆꯤꯡꯅꯕ ꯇꯣꯂꯨ ꯀꯩꯀꯩꯗꯣ ꯈꯔ ꯑꯆꯧꯕꯗꯣ ꯑꯗꯨ ꯂꯩꯔꯒ ꯑꯗꯨ ꯂꯩꯍꯧꯕꯒꯤ ꯑꯩꯈꯣꯏ ꯍꯟꯗꯛꯇꯤ ꯋꯥ ꯈꯔ ꯐꯕ ꯃꯃꯥꯡꯗꯗꯤ
ꯍꯥꯏꯗꯤ ꯑꯗꯨꯒꯨꯝꯕ ꯂꯩꯍꯧꯗ ꯇꯥꯔꯒ ꯏꯁꯤꯡꯁꯤ ꯋꯥꯠꯇꯅ ꯍꯟꯗꯛꯇꯤ ꯐꯧꯁꯤ ꯑꯣꯏꯌꯨ ꯌꯥꯔ ꯑꯣ ꯌꯥꯔꯣꯏꯗꯣꯏꯅꯤꯅꯦ ꯑꯗꯨꯅꯤ ꯂꯥꯏꯅ ꯆꯥꯟꯕ ꯍꯥꯏꯗ꯭ꯔꯥ ꯀꯩꯅꯣ ꯂꯩꯍꯧꯕꯒꯤ ꯐꯔꯦ ꯍꯟꯗꯛꯇꯤ ꯏꯁꯤꯡ ꯈꯔ ꯆꯤꯡꯗꯅ ꯈꯣꯠꯇꯅ ꯑꯗꯨꯝ ꯇꯧꯔꯦ ꯑꯗꯨꯃꯥꯏꯅ ꯇꯧꯍꯜꯂꯦ ꯍꯨꯜꯂꯦ ꯏꯌꯥꯝꯕ
ꯑꯣ ꯀꯦꯅꯦꯟꯗꯒꯤꯗꯤ ꯈꯔ ꯂꯥꯞꯄ꯭ꯔꯕ ꯅꯣꯏꯒꯤ ꯅꯣꯏꯒꯤ ꯂꯜ ꯂꯧ ꯂꯧꯗꯣ ꯑꯗ ꯅꯣꯏꯒꯤ ꯏꯁꯤꯡꯁꯤꯗꯤ ꯈꯣꯏ ꯑꯩꯈꯣꯏꯒꯤ ꯇꯨꯔꯦꯟꯒꯨꯝꯕꯗꯒꯤ ꯆꯤꯡꯈꯠꯄ ꯈꯣꯠꯄ ꯇꯧꯅꯔꯤꯔꯅ ꯅꯠꯇ꯭ꯔꯒ ꯄꯦꯅꯦꯟꯗ ꯑꯗꯨꯝ ꯏꯁꯤꯡ ꯑꯗꯨꯝ ꯂꯦꯞꯇꯕꯤ ꯑꯗꯨꯝ ꯂꯥꯛꯄ꯭ꯔꯥ ꯀꯃꯥꯏ ꯀꯃꯥꯏꯅ ꯇꯧꯒꯦ ꯅꯣꯏꯔꯣꯝꯒꯤꯁꯤꯅ
ꯑꯗꯨꯗ ꯑꯩꯈꯣꯏꯒꯤꯁꯤꯅ ꯍꯥꯏꯗꯤ ꯃꯤꯒꯤꯗꯤ ꯑꯗꯨꯝ ꯅꯛꯅꯩꯌꯦꯕꯀꯣ ꯑꯩꯈꯣꯏꯒꯤꯅ ꯑꯃꯨꯛ ꯑ ꯇꯨꯔꯦꯟꯗꯒꯤꯁꯨ ꯑꯗꯒꯤ ꯀꯦꯅꯦꯟꯗꯒꯤꯁꯨ ꯃꯌꯥꯏ ꯑꯣꯏꯕ ꯍꯥꯏꯇꯥꯔꯦ ꯍꯥꯏꯗꯤ ꯗꯨꯒꯤ ꯌꯥꯝꯅ ꯑꯩꯒꯤꯗ ꯂꯥꯞꯄꯁꯨ ꯂꯥꯞꯄ ꯆꯠ ꯂꯥꯞꯄꯦ ꯑꯗꯨꯝ ꯑꯩ ꯃꯌꯥ ꯑꯣꯏꯔꯕꯅꯤꯅ ꯍꯥꯏꯗꯤ ꯇꯨꯔꯦꯟ ꯆꯤꯡꯅꯁꯨ ꯑꯗꯨ ꯇꯦꯟ ꯏꯟꯗꯁꯤꯡꯅꯁꯨ ꯑꯗꯨꯝ ꯑꯄꯥꯝꯕ ꯑꯍꯜ ꯂꯃꯟ ꯑꯗꯨꯝ ꯑꯄꯥꯝꯕ ꯑꯗꯨꯝ ꯆꯤꯡꯉꯦ ꯑꯗꯨꯝ ꯑꯗꯨꯃꯥꯏ ꯇꯧꯔꯒ ꯍꯨꯜꯂꯦ ꯐꯥꯎꯖꯤꯗꯤ ꯏꯁꯤꯡꯗꯨ ꯋꯥꯠꯄ ꯌꯥꯇꯝꯅꯤ ꯑꯗꯨꯃꯥꯏꯅ ꯇꯧꯔꯒ ꯆꯤꯡꯉꯒ ꯇꯧꯋꯤ ꯑꯗꯒꯤ ꯑꯩꯈꯣꯏꯅ ꯇꯣꯡ ꯇꯣꯡꯕꯅꯦ ꯑꯗꯨꯝ ꯑꯩꯈꯣꯏꯅ ꯑꯗꯨꯝ ꯏꯁꯤꯡꯖꯦ ꯑꯩꯈꯣꯏꯅ ꯍꯦꯛ ꯆꯨꯝꯖꯔꯛꯄꯗꯨꯅ ꯍꯦꯛ ꯃꯣꯏ ꯃꯤꯉꯣꯟꯗ ꯍꯦꯛ ꯀꯥꯟꯅꯕ ꯑꯗꯨꯃꯥꯏꯅ ꯑꯗꯨꯝ ꯇꯧꯋꯤ ꯍꯧꯖꯤꯀꯥꯟꯁꯦ
ꯑꯥ ꯑꯁ ꯂꯧꯎꯕꯁꯦ ꯍꯧꯖꯤꯛꯁꯨ ꯋꯥꯔꯦꯅꯦ ꯇꯧꯔꯤꯁꯦ ꯃꯇꯝꯖꯨ ꯍꯨꯝꯗ꯭ꯔꯤ ꯌꯥꯝꯅꯁꯨ ꯆꯪꯕ ꯑꯗꯒꯤ ꯁꯦꯟꯁꯨ ꯌꯥꯝꯅ ꯆꯪꯕ꯫ ꯈꯔ ꯂꯩꯔꯗꯤ ꯂꯧꯕ ꯃꯤ ꯃꯁꯤꯡꯒꯤ ꯁꯨꯝ ꯍꯧꯖꯤꯛ ꯐꯥꯎ ꯇꯁꯨꯝ ꯅꯣꯡꯃ ꯅꯣꯡꯃꯒꯤ ꯁꯨꯝ ꯋꯥꯁꯤꯜꯂꯦ꯫ ꯋꯥꯗ ꯁꯨꯃꯤꯟꯅꯔꯛꯄꯅꯤꯅ ꯂꯧꯔꯤꯁꯤꯡꯁꯦ ꯄꯥꯛ ꯎꯅꯔꯛꯇ꯭ꯔꯦꯕ ꯍꯧꯖꯤꯛꯇꯤ ꯀꯥꯟꯗꯤ꯫
ꯎꯝ꯫
ꯑꯗꯨꯅ ꯍꯥꯏꯗꯤ ꯀꯔꯤ ꯍꯥꯏꯅꯤ꯫ ꯈꯔ ꯎꯕ ꯈꯣꯠꯄ ꯅꯨꯡꯉꯥꯏꯒꯗꯧꯕ ꯃꯤ ꯌꯦꯡꯉꯒ
ꯎꯝ꯫
ꯈꯔ ꯃꯤꯉꯣꯟꯗ ꯄꯤ ꯄꯤꯊꯣꯛ ꯎꯍꯟꯕꯒꯨꯝꯕ
ꯎꯝ꯫
ꯋꯥꯕꯗꯣ ꯇꯥꯟꯅꯝꯅꯤꯅ ꯃꯣꯏꯖꯦ ꯍꯦꯛ ꯂꯧꯁꯥꯟ ꯍꯦꯛ ꯀꯥꯔꯒ ꯍꯦꯛ ꯂꯧꯁꯥꯟ ꯍꯦꯛ ꯆꯥꯟꯅꯕꯒꯨꯝꯕ ꯑꯌꯥꯝꯕꯅꯗꯤ ꯍꯧꯖꯤꯛꯀꯥꯟꯁꯦ ꯂꯧꯁꯤꯡꯒꯤ ꯀꯩꯅꯣꯁꯨ ꯃꯁꯥ ꯃꯁꯥꯅ ꯎꯕ ꯍꯥꯏꯁꯦ ꯄꯥꯛ ꯇꯧꯅꯗ꯭ꯔꯦ ꯃꯥꯒꯤ ꯏ ꯗꯤꯁ ꯆꯍꯤ ꯑꯃꯒꯤ ꯆꯥꯅꯕ ꯈꯣꯠꯅꯕ ꯈꯔ ꯎꯅꯕꯗꯒꯤ ꯍꯦꯟꯅ ꯌꯥꯝꯅ ꯄꯥꯛꯅ ꯄꯥꯛꯅ ꯎꯅꯕ ꯍꯥꯏꯗꯣ ꯑꯣꯏꯗ꯭ꯔꯦꯗ
ꯎꯝ
ꯃꯁꯤ ꯑꯩꯈꯣꯏꯒꯤ ꯍꯧꯖꯤꯛꯀꯥꯟꯒꯤ ꯑꯩꯈꯣꯏꯒꯤ ꯂꯩꯔꯤꯕ ꯃꯟꯇ꯭ꯔꯤ ꯃꯟꯗꯣꯟꯖꯤꯡꯖꯤꯅꯖꯨ ꯀꯣ ꯃꯥꯥꯏ ꯃꯥꯒꯤ ꯑꯩꯈꯣꯏꯒꯤ ꯗꯤꯄꯥꯔꯠꯃꯦꯟ-ꯗꯤꯄꯥꯔꯠꯃꯦꯟ ꯂꯩꯔꯤꯕꯁꯤꯡꯁꯤꯅꯁꯨ ꯈꯔ ꯂꯧꯁꯤꯡꯒꯤ ꯃꯇꯥꯡꯁꯤꯗ ꯈꯔ ꯌꯦꯡꯁꯤꯟꯕꯤꯗꯅ ꯈꯣꯠꯄꯤꯗꯅ ꯇꯧꯔꯒ ꯑꯗꯩ ꯑꯇꯣꯞ ꯑꯇꯣꯞ ꯄꯥ ꯂꯝꯁꯤꯡꯁꯤꯗꯤ ꯍꯧꯖꯤꯛ ꯗꯕꯜ ꯀ꯭ꯔꯣꯄꯤꯡ ꯇ꯭ꯔꯤꯄꯜ ꯀ꯭ꯔꯣꯞꯄꯤꯡꯒ ꯇꯧꯗꯅ ꯍꯥꯏꯗꯤ ꯆꯍꯤ ꯑꯃꯗ ꯃꯌꯥꯝ ꯎꯔꯤꯕꯅꯦꯕ ꯗꫭ ꯑꯈꯣꯏ ꯃꯅꯤꯄꯨꯔꯗꯗꯤ ꯍꯧꯖꯤꯛ ꯆꯍꯤ ꯑꯃꯗ ꯑꯩꯈꯣꯏꯒꯤ ꯑꯃꯨꯛꯈꯛ ꯎꯕꯁꯤꯗ ꯍꯥꯏꯗꯤ ꯋꯥꯗꯅ ꯈꯣꯠꯇꯅ ꯇꯧꯃꯩꯅꯦ ꯑꯗꯨꯅ ꯇꯧꯕꯁꯦ ꯈꯔ ꯈꯔ ꯌꯥꯝꯅ ꯎꯅꯔꯛꯑꯒꯗꯤ ꯑꯈꯣꯏꯒꯤ ꯗ ꯎꯔꯤꯕ ꯂꯧꯁꯤꯡꯁꯤꯅ ꯐꯧꯁꯤꯡꯁꯤ ꯀꯣꯟꯅꯗꯗꯅ ꯑꯩꯈꯣꯏ ꯑꯇꯣꯞꯄ ꯃꯄꯥꯟ ꯂꯝꯗꯒꯤꯒ ꯄꯨꯁꯤꯜꯂꯒ ꯆꯦꯡ ꯇꯝ ꯑꯃꯗꯗꯤ ꯁꯤꯒꯤ ꯄꯨꯁꯤꯟꯕ ꯍꯥꯏꯁꯦ ꯀꯩꯁꯨ ꯂꯩꯔꯝꯕ ꯅꯠꯇꯦꯕ꯫
ꯎꯝ
ꯈꯣꯏꯒꯤ ꯃꯅꯤꯄꯨꯔꯗ ꯊꯣꯛꯆꯔꯛꯄ ꯄꯣꯠꯊꯣꯛꯁꯤꯡꯁꯤꯅ ꯑꯩꯈꯣꯏ ꯃꯅꯤꯄꯨꯔꯗ ꯂꯩꯔꯤꯕꯁꯤꯡꯁꯤ ꯆꯥꯕ ꯀꫭꯅꯗꯅ ꯈꯣꯠꯇꯅ ꯅꯨꯡꯉꯥꯏꯅ ꯆꯥꯔꯝꯃꯤꯅꯦ ꯅꯣ꯫
ꯎꯝ꯫
ꯐꯧ ꯊꯥꯗꯣꯛꯑꯦ ꯈꯣꯠꯇꯣꯛꯑꯦ ꯀꯥꯏꯅ ꯑꯩꯈꯣꯏ ꯏꯔꯥꯡꯒ ꯊꯣꯛꯇꯅ ꯑꯩꯈꯣꯏ ꯅꯨꯄꯤ ꯂꯥꯟ ꯑꯃ ꯑꯃ ꯂꯥꯟ ꯑꯃ ꯊꯣꯛꯇꯅ ꯫ ꯍꯧꯖꯤꯛꯀꯥꯟꯒꯤ ꯑꯁ ꯈꯪꯗꯦꯗ ꯑꯈꯣꯏꯒꯤ ꯃꯣꯏ ꯑꯆꯧ ꯑꯁꯡꯁꯤꯅ ꯈꯔ
ꯑꯈꯣꯏꯒꯤ ꯏꯁ꯭ꯇꯤꯡ ꯄꯦꯃꯦꯟꯒꯨꯝꯕ ꯀꯩꯒꯨꯝꯕꯗ ꯈꯔ ꯐꯖꯅ ꯃꯔꯥꯡ ꯀꯥꯏꯅ ꯐꯪꯍꯟꯕꯤꯗꯅ ꯈꯣꯠꯇꯅ ꯂꯧꯁꯤꯡ ꯗꯕꯜ ꯀ꯭ꯔꯣꯄꯤꯡꯒꯨꯝꯕ ꯇꯔꯤꯄꯜ ꯀꯣꯛ ꯀꯨꯝꯕ ꯇꯧꯕ ꯌꯥꯕꯒꯤ ꯃꯑꯣꯡꯗ ꯈꯔ ꯁꯤꯟꯕꯤꯔꯒꯗꯤ ꯌꯥꯝꯅ ꯐꯅꯤ ꯅꯗꯤ ꯈꯜꯂꯦ ꯑꯩ ꯋꯥꯈꯜꯗꯗꯤ꯫
ꯑꯗꯨꯅꯤꯅꯦ ꯑꯗꯨꯃꯥꯏꯅ ꯇꯧꯕꯤꯔꯗꯤ ꯈꯣꯠꯂꯨꯅ ꯇꯧꯔꯗꯤ ꯏꯐ ꯐꯕ ꯍꯧꯖꯤꯛꯀꯥꯟꯁꯤ ꯑꯗꯨꯃꯥꯏꯅꯁꯨ ꯇꯧꯕꯤꯗꯦ ꯑꯦꯝ ꯑꯦꯜ ꯑꯦꯁꯤꯡꯁꯤꯗꯁꯨ ꯍꯟꯅ ꯊꯨꯅꯁꯨ ꯌꯦꯡꯕꯤꯗ‌ꯦꯗ ꯅ ꯍꯥꯏꯔꯤ ꯑꯩ ꯍꯥꯏ ꯑꯗꯨꯃꯥꯏꯅ ꯏꯁꯤꯡꯁꯤ ꯆꯥꯡ ꯅꯥꯏꯅ ꯃꯣꯏꯅꯕ ꯍꫭꯏꯗꯤ ꯅꯣꯡꯆꯨꯁꯤ ꯁꯪꯉꯤ ꯆꯤꯡꯅ ꯐꯪꯗ꯭ꯔꯦ ꯑꯗꯨꯅ ꯃꯣꯏꯅ ꯈꯔ ꯊꯥꯗꯔ ꯈꯣꯠꯅ ꯈꯤꯇꯪ ꯇꯅ ꯈꯣꯠꯇꯅ ꯇꯧꯋꯦ ꯅꯣꯡꯁꯨ ꯏꯁꯤꯡꯁꯨ ꯆꯥꯡꯅꯥꯏꯗꯝ ꯑꯣꯏ ꯍꯥꯏꯗꯤ ꯍꯧ ꯄꯨꯊꯣꯛꯑꯦ ꯑꯗꯨ ꯈꯣꯏꯔꯣꯝꯗ ꯑꯣꯏꯅ ꯄꯨꯁꯤꯜꯂꯦ ꯍꯥꯟꯅꯗꯤ ꯈꯣꯏꯔꯣꯝꯒꯤ ꯋꯥꯠꯇꯅ ꯎ ꯋꯥꯁꯤꯡꯁꯤ ꯀꯛꯇꯅ ꯈꯣꯠꯇꯅ ꯇꯧꯗ꯭ꯔꯤꯉꯩ ꯌꯥꯝꯅ ꯃꯐꯝ ꯆꯥꯅ ꯂꯩꯉꯥꯏ ꯃꯇꯝꯗꯨꯗꯗꯤ ꯑꯩꯈꯣꯏꯔꯣꯝꯗꯒꯤ ꯑꯣꯏꯅ ꯃꯣꯏꯔꯣꯝꯗ ꯊꯥꯕꯅꯦꯕ ꯍꯧꯖꯤꯛꯇꯤ ꯊꯥꯗ꯭ꯔꯤ ꯌꯦꯡꯉꯅꯤ ꯍꯧꯖꯤꯛꯇꯤ ꯏꯣꯏꯅ ꯑꯣꯏꯅ ꯐꯠ ꯑꯣꯏꯅ ꯊꯥꯖꯤꯜꯂꯛꯦ ꯐꯠꯇꯅ ꯈꯣꯠꯇꯅ ꯑꯩꯈꯣꯏꯅ ꯆꯥꯔꯦ ꯁꯤꯅꯤ ꯍꯧꯖꯤꯛꯀꯥꯟꯒꯤ ꯈꯪꯗꯗ ꯍꯧꯖꯤꯛꯀꯥꯟꯒꯤ ꯇꯧꯔꯤꯕ ꯂꯩꯔꯤꯕ ꯐꯨꯡꯐꯝꯁꯤꯦ ꯌꯥꯝꯅ ꯂꯨꯁꯜꯂꯦ ꯍꯥꯏꯇꯥꯔꯦ ꯃꯇꯝ ꯈꯔ ꯂꯩꯔꯗꯤ ꯑꯩꯈꯣꯏꯅꯛꯇꯕ ꯍꯥꯏꯔꯤ ꯂꯩꯗꯅ ꯍꯥꯏꯗꯤ ꯃꯤꯁꯤꯁꯨ ꯃꯁꯤꯡ ꯌꯥꯝꯈꯠꯂꯛꯄꯅꯤ ꯂꯝꯁꯤꯗ ꯁꯨꯝ ꯍꯥꯏꯗꯤ ꯂꯧꯕꯨ ꯎ ꯃꯌꯥꯝꯁꯦ ꯑꯃꯨꯛ ꯎꯁꯨ ꯐꯪꯉꯔꯣꯏ ꯍ ꯌꯦꯡꯉꯣ ꯌꯨꯝ ꯑꯃꯨꯛ ꯁꯥꯖꯟ ꯂꯝꯁꯤ ꯂꯩꯁꯤꯜꯂꯒ ꯌꯨꯝꯁꯨ ꯑꯃꯨꯛ ꯁꯥꯖꯟ ꯈꯣꯠꯇꯅ ꯑꯗꯨꯝ ꯇꯧꯕꯅꯤꯅ ꯐ ꯎ ꯐꯧ ꯂꯧ ꯎꯕꯒꯤ ꯆꯥꯡꯁꯤ ꯂꯣꯏ ꯍꯟꯊꯔꯛꯑꯦꯕ ꯁꯨꯝ ꯆꯥꯡꯁꯦ꯫ ꯈꯪꯗꯦ ꯇꯧꯔꯤꯁꯦ ꯑꯗꯨꯅꯤ ꯇꯧꯔꯤꯁꯦ ꯈꯪꯗꯦ ꯑ꯫
ꯍꯟꯗꯔꯦ ꯐꯧ ꯎꯅꯕꯁꯤꯡꯒꯤꯁꫭ꯫